ꯑ
ꯇꯕꯨ
ꯇꯥꯏ ꯃꯩꯗꯧꯔꯤ
ꯑ ꯇꯥꯏꯀꯣ
ꯍꯣꯏ ꯇꯥꯏꯌꯦ ꯇꯥꯗꯕ꯭ꯔꯣ
ꯇꯥꯔꯦ ꯇꯥꯔꯦ
ꯀꯩꯗ ꯎꯗꯤꯅ ꯀꯔꯤꯁꯨꯄꯗꯦ ꯍꯄꯔꯒ
ꯑꯩꯁꯨ ꯑꯗꯨꯝ ꯍꯤꯠꯄ ꯂꯩꯗ
ꯆꯥꯛ ꯆꯥꯔꯕ ꯁꯥꯗꯤꯦ ꯍꯣꯏ
ꯁꯥꯕꯅꯅꯣꯏꯔꯉ ꯁꯤꯗꯤꯌꯦ
ꯍꯣꯏꯗꯗꯤ ꯉꯁꯤ ꯅꯣꯡ ꯆꯨꯕꯗꯤ ꯏꯪꯉꯦ
ꯑꯁ ꯅꯨꯡꯉꯥꯏꯒꯅꯤ ꯇꯨꯝꯕ ꯌꯥꯗ꯭ꯔꯦ ꯁꯥꯕꯒꯤ
ꯑꯣ ꯉꯁꯤ ꯈꯥꯇꯥ ꯏꯉꯣꯏꯗꯁꯨꯣ
ꯑꯣ ꯆꯥꯛ ꯆꯔꯦ
ꯍꯣꯏ ꯆꯞꯆꯥꯅꯤ
ꯀꯔꯤ ꯃꯊꯦꯜ ꯆꯥꯒꯦ
ꯆꯠꯅ
ꯆꯅ
ꯍ
ꯑꯩꯈꯣꯏꯅ ꯇ ꯆꯥꯏꯌꯦ
ꯍꯁꯦ ꯋꯥ ꯏꯕ꯭ꯔꯣ ꯅꯪꯁꯨ
ꯀꯃꯥꯏꯅ ꯈꯪꯕ꯭ꯔꯣ
ꯗꯥꯑꯣ ꯁꯥꯔꯗꯤ ꯍꯣꯁꯇꯦꯜ ꯂꯥꯛꯏꯕ ꯃꯤ ꯃꯥꯜꯦ ꯊꯅꯅꯤꯗ
ꯌꯥꯝ ꯈꯪꯉꯤꯦꯀꯣ ꯅꯪ ꯃꯦꯖꯤꯛ ꯄꯥꯏꯕ ꯃꯥꯜꯂꯦ
ꯃꯤꯅꯤꯅ ꯈꯪꯕ ꯇꯥꯕ
ꯃꯦꯖꯛ ꯄꯥꯏꯕ ꯃꯥꯜꯀꯣ
ꯅꯗꯤ ꯄꯥꯏꯕ ꯅꯠꯇꯦ ꯍꯣꯏ ꯁꯨ ꯗꯥꯎ ꯆꯥ ꯀꯟꯕꯒꯤ ꯈꯪꯕꯒꯤꯅꯦ
ꯅꯪꯁꯨ ꯍꯣꯁꯇꯦꯜ ꯂꯩꯔꯝꯕ꯭ꯔꯣ
ꯍ ꯍꯣꯁꯇꯦꯜ ꯂ
ꯃꯁꯛ ꯐꯖꯔꯝꯃꯅꯤꯅꯦ ꯅꯪꯁꯦ
ꯐꯖꯗꯦ ꯅꯣꯏꯒꯨꯝꯅ
ꯎꯝ ꯎꯝ ꯍꯣꯏꯗꯤ ꯁꯛ ꯌꯥꯗ꯭ꯔꯦ ꯑꯗꯩ ꯅꯨꯄꯤ ꯐꯪꯗ꯭ꯔꯦꯅꯦ
ꯁꯤꯗ ꯅꯨꯄꯤ ꯐꯪꯅꯤꯉꯥꯏ ꯌꯥꯝ ꯂꯩꯔꯤ ꯁꯤꯗꯤ
ꯅꯨꯄꯤ ꯊꯤꯔꯁꯨ ꯅꯨꯄꯤꯕꯨ ꯋꯥꯔꯤ ꯁꯥꯔꯁꯨ ꯐꯪꯕ ꯉꯝꯗ꯭ꯔꯤ
ꯐꯪꯒꯅꯤ ꯈꯔ ꯂꯩꯔꯗꯤ ꯐꯖꯅ ꯁꯥꯟꯅ ꯅꯪꯒꯤ ꯃꯔꯨꯞ ꯅꯨꯄꯥꯅ ꯐꯣꯟ ꯅꯝꯕꯔ ꯄꯤꯝꯅꯦꯀꯣ ꯍꯥ ꯄꯟꯖꯥꯞꯇ ꯂꯩꯑꯌꯦ
ꯄꯟꯖꯥꯞꯇ
ꯑ
ꯑꯣ ꯁꯥꯕ꯭ꯔꯥ ꯑꯗꯨꯒꯤ ꯋꯦꯗꯔꯗꯤ
ꯌꯥꯝ ꯁꯥꯏꯌꯦ ꯑꯗꯣ ꯉꯁꯤꯗꯤ ꯈꯔ ꯐꯥꯏꯌꯦ ꯉꯁꯤ ꯅꯣꯡ ꯆꯨ ꯉꯁꯤ
ꯎꯝ
ꯅꯪꯒꯤ ꯀꯗꯥ ꯏꯗꯣ
ꯑꯩꯗꯤ ꯁꯤꯂꯣꯡꯗ ꯂꯩꯌꯦ
ꯁꯤꯂꯣꯡꯒꯤ ꯋꯦꯗꯔꯗꯤ ꯌꯥꯝ ꯅꯨꯡꯉꯥꯏꯔꯕꯝꯅꯤꯅ ꯑꯗꯨꯗꯤ
ꯌꯥꯝ ꯅꯨꯡꯉꯥꯏꯕꯗꯣ ꯃꯁꯤꯗꯤ ꯀꯔꯤ ꯇꯧꯕ꯭ꯔꯥ ꯈꯟꯗꯤ ꯌꯥꯝ ꯁꯥꯏ
ꯎꯝ
ꯅꯪꯅ ꯐꯣꯟ ꯅꯪꯅ ꯅꯪꯅ ꯐꯣꯟ ꯇꯧꯔꯛꯄꯒꯤ ꯃꯥꯂꯅꯤ
ꯑ ꯁꯥꯕꯅꯤ ꯄꯨꯔꯛꯄ ꯃꯥꯜꯂꯦ ꯑꯩꯈꯣꯏ ꯃꯅꯥꯛꯇ ꯁꯥꯕꯒꯤ
ꯄꯟꯖꯥꯕꯇ ꯂꯩꯕꯅꯤꯅ ꯅꯪꯅ ꯇꯧꯔꯛꯄꯤꯒꯦ ꯁꯥ ꯍꯥꯏꯅ
ꯃ ꯍꯣꯏ
ꯀꯔꯤ ꯇꯧꯕ ꯂꯩꯕ꯭ꯔꯣ ꯑꯗꯨꯗ
ꯑꯩꯔ ꯀꯣꯂꯦꯖ ꯀꯥꯔꯦ ꯂꯩꯌꯦꯦ
ꯑꯁ ꯑꯉꯥꯡꯅꯤ ꯅꯗꯤꯌꯦ
ꯅꯗꯤ
ꯍꯣꯏꯗꯤ ꯑꯩꯣꯏꯗꯤ ꯂꯥꯏꯔꯤꯛ ꯇꯝꯕ ꯂꯣꯏꯈ꯭ꯔꯦ
ꯑꯣ ꯍꯣꯏꯗꯤ ꯇꯝ ꯍ ꯎ ꯋꯥꯠꯃꯤꯗ
ꯑꯩꯣꯏꯗꯤ ꯃꯥꯁꯇꯔ ꯃꯉꯥꯔꯛ ꯂꯣꯏꯈ꯭ꯔꯦ
ꯑꯣ ꯅꯨꯄꯥ ꯅꯪꯒꯤ ꯐꯣꯟ ꯅꯝꯕꯔ ꯄꯤꯕ ꯍꯣꯏꯗꯣ ꯅꯣꯏ ꯗꯦꯡꯒꯥꯔ ꯅꯣꯏꯁꯨ ꯈꯝꯅꯗꯣꯏ ꯃꯤꯔꯥ
ꯀꯅꯥꯔꯣꯏꯒꯤ ꯐꯣꯟ ꯅꯝꯕꯔ ꯄꯤꯕꯗꯣ
ꯎꯝ ꯃꯥꯒꯣꯡ ꯍꯥꯏꯕ
ꯍꯥꯥ
ꯃꯥꯒꯣꯡ ꯍꯥꯏꯕ꯭ꯔꯥ ꯈꯪ
ꯄꯟꯕ ꯌꯥꯗꯦ ꯄꯟꯒꯅꯨ
ꯇꯅ ꯄꯥꯅ ꯄꯤꯦ
ꯑꯗꯨ ꯅꯨꯄꯥꯅꯄꯤꯕ꯭ꯔꯥ ꯅꯪ ꯑꯗꯨ ꯅꯨꯄꯥꯒ ꯀꯃꯥꯏꯅ ꯈꯪꯕ꯭ꯔꯣ ꯈꯪꯅꯕ꯭ꯔꯣ
ꯑꯩꯈꯣꯏꯒꯤ ꯀꯣꯂꯦꯖ ꯀꯥꯃꯤꯟꯅꯕꯅ ꯃꯥ ꯃꯥꯅꯅꯦ ꯑꯩꯅ ꯑꯩꯒꯤꯁꯨ ꯐꯣꯟ ꯅꯝꯕꯔ ꯄꯤꯌꯣ ꯃꯤꯉꯣꯟꯗ ꯋꯥꯔꯤ ꯁꯥꯟꯅꯅꯤꯡꯉꯥꯏ ꯍꯥꯏꯕꯒꯤꯗꯨ ꯅꯨꯄꯥꯅ ꯑꯗꯨ ꯅꯨꯄꯥꯒꯤ ꯐꯣꯟ ꯅꯝꯕꯔꯗꯨꯣ ꯄꯤꯔꯛꯑꯦ ꯑꯗꯨ ꯑꯗꯨ ꯅꯨꯄꯥꯅ ꯅꯣꯏꯗꯁꯨ ꯀꯣꯜ ꯇꯧꯕꯤ ꯌꯥꯅꯤꯅ ꯑꯌꯔꯄ
ꯑꯣ ꯑꯩꯗꯤ ꯑꯗꯨꯝ ꯇꯧꯕ ꯌꯥꯅꯤꯅ ꯇ꯭ꯋꯦꯟꯇꯤ ꯐꯣꯔ ꯏꯟꯇꯨ ꯁꯚꯦꯟ ꯑꯦꯚꯥꯏꯂꯦꯕꯜ
ꯑꯣ ꯂꯨꯄꯥ ꯑꯃꯒꯤꯁꯨ ꯄꯤꯅꯦ ꯑꯗꯨ
ꯇꯧꯅ ꯕ ꯇꯎꯅ ꯃꯥꯕꯨ ꯇꯧꯕ ꯀꯥꯟꯅꯔꯣꯏ ꯑꯩꯉꯣꯟꯗ ꯑꯣꯏꯅ ꯇꯧꯔꯣ
ꯍꯣꯏ ꯅꯣꯏ ꯃ ꯐꯪꯈꯦꯗꯤ ꯇꯥꯎꯒꯦ
ꯑꯦ
ꯑꯩ ꯂꯥꯛꯏꯕ ꯃꯇꯝꯗ ꯍꯧꯖꯤꯛꯀꯤ ꯅꯪꯒꯤ ꯅꯝꯕꯔ ꯄꯤꯕ ꯅꯨꯄꯥ ꯑꯗꯨꯗꯤ ꯍꯧꯖꯤꯛꯇꯤ ꯃꯥꯗꯔꯤ ꯄꯥꯈꯤꯒꯦ ꯍꯥꯏ
ꯑꯥ ꯀꯗꯥꯏ ꯇꯧꯅꯤ ꯃꯥꯗ ꯐꯥꯗꯔꯅꯤ
ꯈꯪꯗꯦ ꯀꯔꯤ ꯇꯕ꯭ꯔꯥ ꯂꯥꯏꯔꯤꯛ ꯄꯥꯔꯒ ꯑꯦꯛꯖꯥꯝ ꯊꯥꯅꯤꯡꯉꯥꯏ ꯇꯧꯋꯦ ꯍꯌꯦ ꯃꯥꯗꯤ
ꯍꯣꯏ ꯃꯥꯁꯨ ꯑꯦꯛꯖꯝ ꯊꯥꯒꯦꯅ ꯂꯩꯕꯅꯦ ꯑꯩꯁꯨ ꯑꯦꯛꯖꯝ ꯊꯥꯒꯦꯅ ꯂꯩꯕꯅꯦ ꯆꯞ ꯃꯥꯟꯅꯕꯅꯤ ꯏꯕꯥꯅꯤ
ꯑꯣ ꯅ ꯅꯪꯒꯤ ꯅꯃꯥꯟꯅꯕ ꯅꯣꯏ ꯑꯗꯨꯝ ꯈꯪꯅꯕ ꯃꯤ ꯑꯣꯏꯕ꯭ꯔꯥ
ꯍꯣꯏ ꯈꯪꯅꯩꯗ ꯈꯣꯏ ꯇꯝꯃꯤꯟꯅꯔꯛꯑꯦ ꯃꯥꯁꯇꯔ ꯇꯝꯃꯤꯟꯅꯔꯛꯑꯦꯕ
ꯑꯣ ꯅꯣꯏ ꯂꯣꯏꯅꯃꯛ ꯃꯁꯇꯔꯁꯨ ꯇꯝꯕ ꯂꯣꯏꯕ ꯉꯥꯛꯇ ꯑꯣꯏꯈ꯭ꯔꯦꯀꯣ ꯑꯗꯨꯗꯤ
ꯍꯣꯏ ꯍꯥꯅꯨꯈ꯭ꯔꯦ ꯅꯨꯄꯤ ꯊꯤꯕ ꯌꯥꯔꯦ ꯅꯨꯄꯤ ꯐꯪꯗꯕꯤꯅꯦ
ꯁꯤꯗꯒꯤ ꯊꯤꯔꯣꯅꯦ ꯐꯪꯒꯅꯤ
ꯅꯪꯕꯨ ꯉꯥꯏꯕꯅꯦ ꯑꯩꯗꯤ
ꯑꯩꯈꯣꯏꯗꯤ ꯌꯥꯗꯦꯗ
ꯍꯥꯥ
ꯍꯣꯏ ꯊꯤꯕꯤꯈꯣꯏꯗꯤ ꯌꯥꯔꯔꯣꯏ ꯁꯛ ꯐꯖ ꯐꯖꯕ ꯈꯣꯏ ꯌꯥꯝ ꯂꯩꯕꯅꯤ
ꯅꯪ ꯁꯛ ꯐꯖꯩ ꯍꯥꯏꯔꯒ ꯃꯥꯅ ꯑꯩꯒꯤ ꯐ꯭ꯔꯦꯟꯅ ꯅꯪ ꯁꯛꯐ ꯑꯩꯒꯤ ꯐ꯭ꯔꯦꯟꯅ ꯅꯪ ꯁꯛ ꯐꯖꯩꯌꯦ ꯍꯥꯏꯌꯦ
ꯑꯩꯒꯤ ꯐ꯭ꯔꯦꯟꯅ ꯅꯪꯁꯦ ꯁꯛ ꯌꯥꯝ ꯐꯖꯩꯌꯦ ꯀꯣꯏꯌꯣꯅ ꯍꯥꯏꯕ ꯑꯩꯉꯣꯟꯗ
ꯑꯣ ꯏꯕꯥꯅꯤꯗꯤ ꯃꯁꯛꯁꯨ ꯈꯪꯅꯗꯦ ꯃꯥꯁꯨ ꯅꯪꯁꯨ ꯇ꯭ꯔꯧꯨ
ꯑꯗꯣ ꯃꯤ ꯃꯌꯥꯝꯁꯦ ꯁꯛ ꯈꯪꯅꯕ ꯅꯠꯇꯦꯅ ꯗꯥꯏꯔꯦꯛ ꯐꯥꯔꯁ ꯇꯥꯏꯝ ꯈꯪꯅꯕ ꯅꯠꯇꯦꯅ ꯇꯞ ꯇꯞꯅ ꯋꯥꯔꯤ ꯁꯥꯔ ꯈꯪꯅꯔꯛꯑꯦꯗꯅ
ꯍꯣꯏꯗ
ꯏꯕꯅꯤꯁꯨ ꯇꯞ ꯇꯞꯅ ꯈꯪꯅꯔꯛꯄꯩ ꯈꯪꯅꯔꯛꯀꯅꯤ ꯀꯩꯅꯣ
ꯈꯪꯅꯥꯔꯛꯀꯅꯤ ꯇꯞꯅ ꯇꯞꯅ ꯅꯪꯁꯨ ꯕꯣꯜ ꯌꯦꯡꯕ꯭ꯔꯣ
ꯉꯁꯤ ꯕꯣꯜ ꯌꯦꯡꯕ ꯑꯗꯨꯒꯤ ꯋꯥꯕꯒꯤ ꯉꯁꯥꯏꯃꯛ ꯍꯧꯒꯠꯄ ꯑꯩꯁꯦ
ꯑꯣ
ꯑꯥꯔꯖꯦꯟꯇꯤꯅꯥꯒꯤ ꯃꯤꯔꯣ
ꯑꯥꯔꯖꯦꯟꯇꯤꯅꯥꯒꯤ ꯅꯠꯇꯦꯗ ꯑꯃ ꯉꯁꯤꯗꯤ ꯀꯦꯞꯄꯣ ꯕꯔꯗꯤꯕꯨ ꯁꯄꯣꯔꯠ ꯇꯧꯕꯅꯦ ꯑꯗꯣ ꯑꯥꯔꯖꯦꯟꯇꯤꯅꯥꯅ ꯗꯥꯎ ꯗꯥꯎ ꯌꯥꯝ ꯌꯥꯅ
ꯀꯤꯄꯔꯗꯣ ꯌꯥꯝꯅ ꯅꯨꯡꯁꯤꯕꯅꯤꯗꯣ ꯑꯩꯗꯤ ꯑꯔꯖꯦꯟꯇꯤꯅꯥꯅꯦ ꯍꯦꯟꯅ ꯅꯨꯡꯁꯤ ꯌꯦꯗ
ꯅꯪ ꯅꯪꯗꯤ ꯀꯔꯤ ꯇꯤꯝꯔꯣ
ꯑꯥꯔꯖꯦꯟꯇꯤꯅꯥꯕꯨ ꯀꯟꯅ ꯁꯞꯄꯣꯔꯠ ꯇꯧꯔꯤ ꯍꯧꯖꯤꯛꯀꯥꯟꯗꯤ
ꯑꯥꯁ ꯂꯣꯏꯔꯦꯍꯦ
ꯑꯩꯗꯤ ꯔꯣꯅꯥꯜꯗꯣꯅꯤ ꯔꯣꯅꯥꯜꯗꯣ
ꯑꯩꯗꯤ ꯃꯥꯕꯨ ꯅꯨꯡꯁꯤꯗꯦ ꯗꯨꯅꯥ
ꯍ
ꯃꯦꯁꯤꯅꯕꯨ ꯍꯦꯟꯅ ꯅꯨꯡꯁꯤꯌꯦꯗꯨꯅ ꯈꯪꯗꯦꯗ
ꯅꯣꯏꯗꯤ ꯅꯣꯏꯗꯤ ꯅꯨꯄꯤꯁꯤꯡꯗꯤ ꯅꯨꯄꯥ ꯋꯥꯡꯕ ꯄꯥꯝꯃꯦ ꯍꯥꯏꯔꯒ ꯔꯣꯅꯥꯜꯗꯣ ꯋꯥꯡ ꯆꯥꯎꯕꯤꯗꯨꯗꯤ ꯐꯤꯠ ꯑꯣꯏꯕꯗꯨꯗꯤ
ꯍꯣꯏ
ꯀꯔꯤꯒꯤ ꯀ꯭ꯔꯤꯒꯤꯃꯦꯁꯤꯕꯨ ꯁꯄꯣꯔꯇꯧꯒ
ꯈꯪꯗꯗ ꯔꯣꯅꯦꯜꯗꯣ ꯑꯗꯨꯗꯤ ꯁꯞꯄꯣꯔꯠ ꯇꯧꯗꯦ ꯑꯗꯨꯝ ꯈꯪꯕꯗꯒꯤ ꯃꯦꯁꯤꯗ ꯑꯣꯏꯅ ꯁꯞꯄꯣꯔꯠ ꯇꯧꯔꯒ ꯂꯥꯏꯅꯦ
ꯑꯁ ꯑꯗꯨꯗꯤ ꯅꯪꯁꯦ ꯑꯩꯒꯤ ꯄꯥꯔꯇꯤ ꯅꯠꯇ꯭ꯔꯤꯅꯦ
ꯏꯃꯥꯟꯅꯕꯤ ꯌꯥꯝ ꯂꯩꯕꯅꯦ ꯑꯣ ꯅꯦꯎꯗꯣ
ꯑꯗꯨꯗꯤ ꯃꯣꯏꯣꯏꯣꯏ ꯃꯣꯏꯗ ꯑꯣꯏꯅ ꯋꯥꯔꯤ ꯁꯥ ꯇꯥꯔꯦ ꯎ ꯁꯨꯝꯃꯦꯁꯤ ꯑꯣꯏꯗꯤ
ꯍ ꯈꯕꯒꯦ ꯅꯝꯅ ꯑꯄ ꯌꯥꯔꯦ
ꯐꯥꯈꯤꯗꯧꯕꯅꯤꯗ ꯅꯪꯕꯨ ꯅꯪꯕꯨ ꯁꯥꯗꯕꯤ ꯀꯅꯥꯕꯨ ꯅꯪꯕꯨ ꯁꯥꯗꯅ ꯀꯔꯤ ꯃꯣꯏꯒꯤꯕꯨ ꯁꯥꯈꯔꯣ
ꯏꯃꯥꯟꯅꯕꯤꯁꯤꯡꯁꯨ ꯋꯥꯔꯤ ꯁꯅꯅꯤꯡꯉꯥꯏ ꯃꯤ ꯂꯩ ꯅꯠꯇ꯭ꯔꯒ ꯑꯩꯅ ꯑꯩꯅ ꯋꯥꯔꯤ ꯁ ꯁꯅꯕ ꯃꯤꯕꯨ ꯍ ꯐꯥꯔꯁꯇ ꯄꯔꯃꯤꯁꯟ ꯂꯧꯔꯒ ꯅꯪꯕꯨ ꯏꯃꯥꯟꯅꯕꯤꯕꯨ ꯋꯥꯔꯤꯁꯦ ꯅꯥꯕꯤꯕ ꯌꯥꯒꯦꯔꯥꯅꯅꯥꯔꯪꯒ ꯃꯣꯏꯗꯁꯨ ꯅꯝꯕꯔ ꯁꯨꯃꯥꯏꯅ ꯄ ꯅꯪꯕꯨꯁꯨ ꯄꯤꯕꯤꯒꯦ
ꯑꯩꯒꯤ ꯅꯨꯄꯤꯕꯨ ꯋꯥꯔꯤ ꯁꯥꯃꯥꯏ ꯇꯅꯤ
ꯍꯧꯖꯤꯛ ꯏꯕꯥꯅꯤ ꯁꯅꯕꯒꯨꯝꯅ ꯁꯅꯥꯕꯤ ꯑꯩꯅ
ꯅꯗꯤ ꯅꯪꯕꯨꯗꯤ ꯁꯥꯟꯣꯅꯕ ꯍꯩ ꯑꯗꯣ ꯑꯇꯣꯞꯄꯕꯨꯗꯤ ꯍꯩꯇꯦꯕ
ꯍꯥꯏꯒꯅꯤ ꯏꯃꯥꯟꯅꯕꯤꯁꯤꯡꯁꯨ ꯄꯤꯒꯦ ꯈꯔ ꯑꯝꯇ ꯇꯧꯕꯤꯕ ꯌꯥꯏ ꯀꯥ
ꯇꯧꯕ ꯌꯥꯏ ꯅꯪ ꯑꯁꯥ ꯋꯥꯏꯗꯤ ꯁꯥꯒꯦ ꯀꯩꯁꯨ ꯀꯥꯏꯗꯦ
ꯑ ꯇꯥꯎꯕꯤꯌꯣ ꯅꯨꯡꯁꯤꯅ
ꯈꯥꯏꯨ ꯍꯥꯏꯕ꯭ꯔꯣꯃꯣꯏ ꯄ ꯆꯃꯨꯀꯥ
ꯃꯣꯏ ꯃꯣꯏ ꯇꯣ ꯐ꯭ꯔꯤꯗ ꯂꯩꯕ ꯃꯇꯝꯗ ꯃꯣꯏꯗꯣ ꯍꯟꯗꯛ ꯏꯟꯇꯔꯟꯁꯤꯞ ꯎꯕꯒꯤꯀꯣ ꯍꯣꯁꯄꯤꯇꯥꯜꯗ ꯆꯠꯄ ꯑꯗꯨꯒꯤ
ꯅꯪꯁꯤ ꯂꯦꯡꯃꯩꯔꯥ
ꯑꯥ ꯅꯠꯇꯦ
ꯔꯣꯡꯃꯩ
ꯑꯥꯎ
ꯉꯥꯡꯃꯩ ꯃꯥꯟꯗꯦꯅꯦ ꯉꯥꯡ ꯋꯥ ꯉꯥꯡꯕꯗꯤ
ꯁ꯭ꯔꯤꯃꯥꯟ ꯔꯣ
ꯂꯦꯡꯃꯩ ꯃꯥꯜꯂꯦ
ꯅꯃꯥꯏꯩꯅꯠꯇꯦꯃꯩꯒꯤ ꯂꯣꯟꯁꯨ ꯈꯪꯗꯦ ꯃꯥꯏꯩꯅꯠꯇꯦ
ꯖꯤꯃꯤ ꯍꯣꯏ ꯃꯥꯂꯦ ꯅꯪꯒꯤ ꯉꯥꯡꯕ ꯑꯦꯛꯁꯦꯟꯁ
ꯑꯣ ꯄꯃꯦ ꯍꯣꯏ ꯀꯂꯦꯅꯤ ꯖꯦꯃꯥꯏꯁꯨ ꯂꯩꯥꯏꯗꯅꯦ ꯇ ꯃꯥꯏ ꯃꯥ ꯂꯩ ꯏꯃ ꯂꯩ
ꯀꯔꯤ ꯀꯂꯦꯖ ꯊꯒꯕꯅ ꯄꯟꯖꯥꯕ ꯌꯨꯅꯤꯚꯔꯁꯤꯇꯤ
ꯑ ꯑꯩꯈꯣꯏꯗꯤ ꯀꯣꯂꯦꯖ ꯐꯠꯇ ꯐꯠꯇ ꯇꯝꯃꯦꯗ
ꯍ ꯀꯂꯁꯣꯔꯅꯤ ꯑꯗꯨꯣ ꯉꯁꯥꯅꯅ ꯅꯁꯥꯟꯅ ꯅꯆꯥꯕ ꯍꯪ ꯌꯥꯝ ꯅꯪ ꯅꯁꯥꯅ ꯅꯁꯥꯕꯨ ꯌꯥꯝ ꯍꯟꯊꯅ ꯂꯧꯧꯕꯅꯨꯅꯦ ꯑꯗꯨꯃꯥꯏꯅ
ꯁ ꯑ ꯁꯤꯌꯨꯒꯤ ꯃꯅꯥꯛꯇ ꯂꯩꯕ ꯁꯔꯁꯋꯇꯤꯅꯀꯣ ꯀꯣꯂꯦꯖ ꯇ ꯕꯥ ꯐꯔꯤꯍꯤꯠ ꯌꯨꯅꯤꯚꯔꯁꯤꯇꯤꯒꯤ ꯃꯈꯥꯗ ꯇꯝꯅꯩ
ꯀꯔꯤ ꯁꯕꯖꯦꯛꯇ ꯇꯝꯕ
ꯐꯤꯖꯤꯌꯑꯣꯊꯦꯔꯥꯄꯤ ꯇꯝꯔꯒ ꯂꯩꯌꯦꯦ ꯍꯧꯖꯤꯛ
ꯎꯝ ꯀꯔꯝꯕꯅꯣ ꯑꯗꯨꯗꯤ ꯁꯨꯛꯇꯥ ꯇꯥꯗ꯭ꯔꯤꯗꯤ
ꯍꯣꯔꯦꯟꯦꯟ ꯒꯨꯒꯜꯗ ꯊꯤꯌꯣ ꯐꯤꯖꯤꯑꯣꯊꯦꯔꯥꯄꯤꯁꯦ ꯀꯔꯤꯔꯥꯅ
ꯍꯩ ꯊꯤꯔꯒꯦ ꯒꯨꯒꯜꯒꯤ ꯆꯦꯠ ꯆꯤ ꯄꯤ ꯇꯤꯒꯤ ꯃꯇꯝꯅꯤꯅ ꯀꯣ ꯅꯪꯕꯨ ꯍꯪꯗ꯭ꯔꯁꯨ ꯊꯤꯔꯒꯦ
ꯑꯗꯨꯗ ꯌꯦꯡꯉ ꯑꯗꯨ ꯑꯣꯏꯔꯗꯤ ꯈꯪꯕꯅꯤꯅ
ꯎꯝ ꯎꯝ ꯎꯝ ꯅꯪꯒꯤ ꯁꯛ ꯊꯔꯛꯑꯣ ꯋꯥꯠꯆꯞꯇꯦ ꯆꯌꯦꯡꯒꯤꯦ ꯈꯪꯅꯁꯤ
ꯅꯪꯒꯤ ꯍꯟꯅ ꯊꯥꯔꯛꯈ꯭ꯔꯣ ꯑꯩꯈꯣꯏꯁꯨ ꯁꯛꯀꯦ
ꯍ ꯍꯣꯏ ꯑꯩꯒꯤꯗꯤ ꯗꯤ ꯄꯤ ꯊꯝꯃꯅꯤ ꯑꯩ ꯑꯩꯒꯤ ꯗꯤꯄꯤ ꯊꯝꯃꯅꯤ ꯅꯪꯒꯤꯗꯤ ꯗꯤꯄꯤ ꯎꯗꯦ
ꯑꯣ ꯌꯦꯡꯡꯁꯤ ꯍꯣꯔꯦꯟ
ꯃꯥꯏ ꯀꯟꯇꯦꯛꯇꯨ ꯊꯝꯕ꯭ꯔꯥ ꯅꯪ
ꯑ
ꯑꯩ ꯁꯦꯞ ꯇꯧꯔꯒꯦ ꯑꯗꯨꯗꯤ ꯅꯪꯒꯤꯁꯤ ꯑꯩꯁꯨ ꯊꯝꯕꯅꯦ ꯑꯗꯨꯃꯥꯏꯅ
ꯑ ꯌꯦꯡꯉꯁꯤꯦ ꯀꯣ ꯇꯨ ꯅꯪ ꯌꯕ꯭ꯔꯥ